ꯍꯂ
ꯑ ꯇꯥꯏꯀꯣ
ꯇ ꯇꯥꯏ
ꯆꯞ ꯆꯥꯒꯕ꯭ꯔꯣ
ꯆꯥ ꯆꯔꯦ ꯆꯥꯔꯕꯣ
ꯆꯔꯦ ꯍꯣꯏ
ꯀꯃꯥꯏ ꯀꯃꯥꯏꯅ ꯂꯩꯅ ꯀꯥꯏꯅ
ꯑꯗꯨꯝ ꯂꯩꯌꯦꯗ ꯌꯨꯝꯗ ꯑꯗꯨꯝ ꯂꯩꯥꯛꯑꯦ
ꯃꯅꯤꯄꯨꯔꯗ ꯂꯩ ꯅꯠꯇ꯭ꯔꯣ
ꯍꯣꯏ
ꯁꯥꯕ꯭ꯔꯅꯤꯅꯣꯏꯖ ꯑꯗꯨꯗꯤ
ꯍꯣꯏꯁꯥꯏ
ꯀꯅꯣ ꯌꯥꯝ ꯃꯤꯈꯩꯁꯨꯦ ꯂꯣꯏ ꯁꯥꯏ ꯁꯥꯏ ꯍꯥꯏꯅꯩ ꯑꯩ ꯏꯇꯣꯝꯅ ꯃꯥꯜꯗ ꯏꯪꯉꯦꯁꯦ
ꯁꯅ ꯍꯧꯖꯤꯛꯀꯥꯟꯅꯤ ꯀꯂꯅꯤꯅ
ꯑꯗꯨ ꯑꯣꯏꯔꯁꯨ ꯌꯥꯝ ꯁꯥꯕꯃꯛꯇꯨꯗꯤ ꯑꯣꯏꯗ꯭ꯔꯤꯑꯕ
ꯎꯝ
ꯈꯔ ꯈꯔ ꯁꯥꯒꯠꯂꯛꯑꯗꯤ ꯀꯃꯥꯏꯅ ꯇꯧꯅꯤ
ꯅꯨꯡꯁꯥ ꯊꯣꯛꯂꯗꯤ ꯌꯥꯝ ꯁꯥꯏꯌꯦ ꯁꯤꯗꯗꯤ ꯑꯩꯈꯣꯏꯗꯗꯤ
ꯎ ꯀꯩꯅꯣ ꯑꯣꯏꯕꯩꯔꯥ ꯍꯥꯏꯗꯤ ꯎ ꯋꯥꯗ꯭ ꯌꯥꯝ ꯑꯃ ꯍꯧꯗꯏꯅ
ꯍꯣꯏ ꯍꯣꯏ
ꯑꯩꯈꯣꯏ ꯁꯤꯗꯅ ꯁꯨꯛꯍꯥꯎꯍꯧꯗ꯭ꯔꯦ
ꯑꯣ
ꯅꯨꯡꯁꯤꯠ ꯐꯥꯎ ꯂꯦꯞꯄꯦ ꯈꯔ ꯁꯥꯒꯠꯂꯛꯑꯗꯤ ꯁꯥꯗꯣꯏꯅꯦ ꯌꯥꯝꯅ
ꯎꯝ
ꯎ ꯐꯗ ꯀ
ꯍꯥꯥ
ꯑꯦꯗꯣꯇ ꯂꯣ ꯀꯥꯠꯗ
ꯍꯣꯏ ꯀꯥꯏ ꯆꯜ ꯆꯥ꯭ꯔ
ꯆꯀꯗ꯭ꯔꯤ
ꯆꯥꯗꯔꯤꯌꯦ
ꯎꯝ
ꯍꯦꯡ ꯍꯦ
ꯍꯧꯒꯠꯄ ꯊꯦꯡꯉꯦ ꯑꯗꯨꯅ
ꯑꯩꯗꯤ ꯉꯁꯥ ꯆꯥꯔꯦꯗ
ꯀꯩ ꯌꯦꯟꯁꯥꯡ ꯆꯥꯕ
ꯍꯋꯥꯏ ꯆꯥꯏ ꯗꯥꯜꯗꯣ
ꯑꯣ ꯀꯩꯅꯣ ꯇꯧꯕ꯭ꯔꯥ ꯅꯣꯏꯒꯤ ꯀꯩꯑꯕ ꯎꯝ ꯀꯩ ꯍꯥꯏ ꯕꯣꯜ ꯌꯦꯡꯗ꯭ꯔꯣ
ꯕꯣꯔ ꯀꯁꯦ ꯌꯦꯡꯒꯦꯗ
ꯉꯔꯥꯡ ꯊꯨꯡꯌꯦꯡ ꯌꯦꯡꯗꯕ꯭ꯔꯥ ꯍꯥꯏꯁꯦ
ꯍꯣꯏ ꯌꯦꯡꯒꯦ
ꯃꯥꯟꯅꯔꯤꯌꯦ ꯏꯁꯇꯦꯇꯁꯇ ꯉꯝꯃꯦ ꯈꯪꯉꯦ ꯑꯉꯝꯕ ꯃꯤꯗꯨꯗꯤ ꯃꯤ ꯃꯌꯥꯝꯅ ꯑꯌꯦꯡꯕ ꯃꯌꯥꯝ ꯊꯥꯒꯠꯂꯛꯄꯗ
ꯎꯝ
ꯃꯥꯒ ꯃꯥꯒ ꯁꯥꯟꯅꯕꯗ ꯃꯥꯅ ꯉꯝꯈꯤ ꯍꯥꯏꯕꯗꯨꯗꯤ ꯅꯣꯡꯉꯥꯟꯕ ꯑꯗꯨꯝ ꯈꯪꯉꯦꯗꯅ ꯌꯦꯡ꯭ꯔꯁꯨ ꯌꯥꯔꯦꯕ
ꯎꯝ
ꯍꯪ ꯑꯦꯗꯣꯒꯅ
ꯉꯁꯤꯗꯤ ꯑꯗꯨꯗꯥꯏ ꯆꯠꯀꯅꯤ ꯂꯩꯒꯦꯔꯥ ꯆꯠꯀꯦꯔꯥ
ꯆꯠꯂꯣꯏ ꯀꯩꯝꯇꯪ ꯅꯪ ꯆꯠꯀꯗ꯭ꯔꯣ
ꯎꯝ ꯂꯩꯅꯤꯅ
ꯑꯩ ꯌꯨꯝꯗ ꯑꯗꯨꯝ ꯂꯩꯕ꯭ꯔꯕ
ꯍꯣꯏ ꯌꯨꯝꯗꯅꯤ
ꯁꯤꯡꯖꯨꯒ ꯆꯥꯗ꯭ꯔꯣ
ꯆꯥ ꯃꯔꯥꯛ ꯃꯔꯛ
ꯀꯩ ꯁꯤꯡꯖꯨꯅ ꯑꯅꯝꯕ ꯆꯥꯒꯦ ꯅꯣꯏꯗꯤ
ꯑ ꯀꯣꯕꯤꯒꯨꯝꯕ ꯑ ꯑꯅ ꯀꯣ ꯄꯤꯗꯣ
ꯑꯝ
ꯑꯗꯨꯗ ꯀꯕ ꯆꯥ ꯏꯗ
ꯑꯅꯥꯀꯨꯞꯄꯤꯗꯨꯒ ꯈꯛꯇꯪ ꯃꯤ ꯃꯤꯁꯨ ꯌꯥꯝꯅ ꯍꯥꯠꯇꯕꯤꯗ ꯁꯤꯡꯖꯨ ꯑꯃ ꯁꯥ ꯆꯥꯕꯩ ꯃꯤ ꯊꯒꯠꯅꯔ ꯑꯗꯨ ꯍꯥꯎꯕ꯭ꯔ
ꯍꯥꯎ ꯑꯣꯏ ꯍꯣꯏ
ꯃꯤꯃꯤ ꯌꯥꯝꯅ ꯍꯥꯞꯇꯕꯤꯗ ꯑꯃ ꯂꯩ ꯈꯪꯗꯦꯅꯦ ꯍꯥꯏꯗꯤ ꯅꯥꯀꯨꯞꯄꯤꯗꯣ ꯈꯛꯇꯪꯒ ꯌꯥꯝ ꯌꯥꯃ ꯑꯥ
ꯑꯗꯨꯁꯨ ꯍꯥꯎꯋꯤꯗ ꯍꯣꯏ
ꯉꯔꯤ ꯆꯥꯗ꯭ꯔꯣ ꯅꯣꯏ
ꯆꯥꯌꯦ
ꯉꯥꯔꯤ ꯌꯥꯎꯗ꯭ꯔꯗꯤ ꯁꯤꯡꯖꯨ ꯍꯥꯎꯗꯦꯔ ꯉꯥꯔꯤ ꯌꯥꯎꯗꯕ ꯁꯤꯡꯖꯨꯁꯨ ꯇꯧꯕ ꯃꯥꯜꯂꯤꯀꯣ
ꯇꯧꯕ ꯃꯥꯜꯂꯦ ꯈꯪꯗꯦ ꯑꯩꯗꯤ ꯒꯥꯔꯤ ꯆꯗ
ꯉꯔꯤ ꯂꯕꯔꯅꯦ ꯑꯩꯈꯣꯏꯗꯤ
ꯎꯝ ꯒꯥꯔꯤ ꯆꯥꯗ꯭ꯔꯗꯤ ꯊꯥꯎ ꯉꯥꯛꯇ ꯆꯥꯕ ꯌꯥꯗꯦꯕ
ꯍꯣꯏ ꯀꯩꯅꯣ ꯃꯍꯥꯎꯁꯤ ꯋꯥꯠ ꯋꯥꯠꯂꯦꯕꯀꯣ
ꯎꯝ
ꯃꯤꯃꯤꯁꯤꯡꯖꯨ ꯋꯥ ꯆꯥꯈ꯭ꯔꯗꯤ ꯑꯁ ꯖ ꯑꯇꯩ ꯑꯇꯩ ꯆꯥꯗ꯭ꯔꯒꯁꯨ ꯌꯥꯏ
ꯎꯝ ꯍꯣꯏ
ꯑꯗꯨꯅ ꯃꯤꯁꯤꯡꯗꯨ ꯆꯥꯔꯁꯨ ꯌꯥꯏ
ꯁꯤꯡꯖꯨꯒꯁꯦ ꯌꯥꯝ ꯄꯥꯃ ꯃꯥꯜꯂꯦꯀꯣ ꯍꯧꯖꯤꯛꯀꯥꯟꯒꯤ
ꯇꯃꯤ ꯃꯤ ꯀꯩꯁꯦ
ꯑ
ꯍꯣꯏ ꯃꯤꯃꯤꯁꯤꯡꯖꯗꯤ ꯌꯥꯝ ꯄꯥꯝꯃꯤꯅꯦ
ꯎꯝ
ꯍꯥꯏꯗꯤ ꯃꯅꯥ ꯃꯁꯤꯡ ꯌꯥꯝꯌꯥꯝ ꯁꯨꯕꯗꯣ ꯀꯣꯕꯤ ꯀꯩꯀꯥ ꯁꯨꯕꯗꯨꯗꯤ ꯀꯣ ꯃꯤꯃꯤ ꯍꯥꯞꯇ꯭ꯔꯗꯤ ꯑꯩꯗꯤ ꯆꯥꯅꯤꯡꯗꯦꯕ ꯃꯤꯃꯤ ꯍꯥꯞꯄꯗꯤ ꯆꯥꯅꯤꯡꯉꯦ ꯃꯅꯥ ꯃꯁꯤꯡꯗꯣ ꯉꯥꯛꯇꯗꯤ ꯆꯥꯅꯤꯡꯗꯦ ꯆꯥꯅꯤꯡꯕ ꯍꯥꯏꯕꯕꯨ ꯌꯣꯡꯆꯥꯛ ꯁꯤꯡꯖꯨ ꯆꯥꯅꯤꯡꯉꯦ ꯌꯣꯡꯆꯥꯛ ꯀꯕ ꯃꯤꯒꯁꯤꯁꯨ ꯇꯧꯕ ꯌꯥꯕꯗꯣ ꯈꯪꯕ꯭ꯔꯥ
ꯍꯣꯏ ꯈꯪꯉꯦ
ꯆꯥꯕꯔꯅꯠ
ꯆꯥꯗ
ꯌ ꯆꯀ ꯇ ꯑꯣ ꯑꯗꯨꯁꯨ ꯍꯥꯎꯅꯤꯒꯣ
ꯎꯝ ꯍꯥꯎ
ꯌꯣꯡꯆꯥꯛꯇꯤ ꯏꯆꯟ ꯆꯅꯩ ꯌꯣꯡꯆꯥꯛꯇꯤ ꯌꯥꯝꯅ ꯈꯪꯗꯦꯗ ꯍꯣꯏ
ꯍꯥꯎꯋꯦ ꯍꯣꯏ
ꯃꯇꯝ ꯂꯣꯏꯈ꯭ꯔꯦꯅꯦ ꯎ ꯐꯥꯏ ꯂꯩꯇ꯭ꯔꯦ ꯗ꯭ꯔꯥꯏꯗꯤ ꯂꯩ
ꯑ
ꯗ꯭ꯔꯥꯏ ꯑꯃ ꯀꯩꯅꯣ ꯀꯣꯛꯇꯣꯛꯄꯗꯣ
ꯑꯥ
ꯑꯗꯨꯗꯤ ꯌꯥꯝ ꯍꯥꯎꯕ ꯅꯠꯇꯦꯅ ꯐ꯭ꯔꯦꯁꯇꯨꯅ ꯍꯦꯜꯂꯦꯕꯀꯣ ꯍꯥꯎꯕ
ꯍꯣꯏ
ꯄꯥꯟꯗ꯭ꯔꯣ ꯅꯣꯏ ꯑꯗꯨꯗꯗꯤ
ꯂꯩꯦ
ꯑꯩꯗꯤ ꯑꯃꯨꯛ ꯎꯗ꯭ꯔꯤ ꯌꯣꯡꯆꯥꯛ ꯄꯥꯟꯕꯁꯦ ꯎꯗ꯭ꯔꯤ ꯍꯥꯏꯕꯗꯤ ꯌꯥꯝ ꯐꯖꯅ ꯑꯃꯅꯤ ꯁꯤꯗ ꯄꯥꯟꯕꯕꯨꯗꯤ ꯎꯔꯦꯕꯀꯣ
ꯑꯣ
ꯍꯦꯛꯑꯒꯅ ꯆꯥꯕꯗ ꯌꯥꯝ ꯄꯥꯝꯃꯦꯕ ꯗꯥꯏꯔꯦꯦꯛ ꯐ꯭ꯔꯦꯁ
ꯑꯩꯈꯣꯏ ꯑꯗꯨꯗꯤ ꯌꯥꯝ ꯌꯥꯝ ꯄꯥꯜꯂꯦꯗ
ꯄꯥꯟꯕ꯭ꯔꯥ ꯑꯁ ꯃꯨꯜꯂꯛꯑꯀꯥꯟꯗꯗꯤ ꯀꯦꯜꯂꯛꯄ꯭ꯔ ꯃꯇꯣꯝꯗ
ꯎꯝ
ꯀꯦꯜꯂꯦ ꯄꯣꯛꯈꯥꯏꯔ ꯀꯦꯜꯂꯩꯔꯥ ꯅꯠꯇ꯭ꯔꯒ ꯀꯃꯥꯏ ꯀꯦꯜꯂꯒꯦ
ꯄꯈꯥꯔ ꯋꯥ ꯀꯦ ꯌꯦꯟꯗꯤꯗ ꯃꯄꯨꯟ ꯃꯄꯨꯟꯗꯣ ꯑꯗꯨꯝ ꯀꯦꯜꯂꯕꯅꯤ
ꯑꯣ ꯑꯗꯣ ꯃꯊꯛꯇ ꯑꯗꯨꯝ ꯍꯥꯏꯗꯤ ꯕ꯭ꯂꯦꯛ ꯑꯣꯏꯔꯛꯄꯗꯣ ꯑꯗꯨꯃꯥꯏꯅ ꯑꯣꯏꯔꯛꯄ꯭ꯔꯥ
ꯍꯣꯏ ꯕ꯭ꯂꯦꯛ ꯑꯣꯏꯔꯒꯅꯤ
ꯎꯝ
ꯃꯨꯕ ꯃꯇꯝꯗꯅ ꯃꯊꯟꯇ ꯑꯗꯨꯝ ꯀꯦꯟꯕ ꯂꯩꯌꯦꯕ
ꯑꯩꯗꯤ ꯌꯥꯝꯅ ꯀꯩꯅꯣ ꯇꯧꯕꯗꯣ ꯌꯥꯝ ꯅꯧꯅ ꯊꯣꯛꯂꯛꯄꯩ ꯃꯇꯥꯡꯗꯣ ꯌꯥꯝ ꯍꯥꯎꯋꯦ
ꯍꯣꯏ ꯑꯗꯨꯅ ꯍꯥꯎꯋꯦ ꯑꯗꯨꯒ ꯂꯥꯁ ꯛꯇ ꯃꯔꯨ ꯆꯥꯎꯕ ꯃꯇꯝꯗꯀꯣ
ꯍꯣꯏ ꯑꯗꯨ ꯏꯔꯣꯟꯕꯗꯣ ꯑꯁ
ꯆꯥꯕꯗ ꯃꯗꯨꯗꯩꯗꯨꯗ ꯄꯨꯛꯀ ꯅꯥꯕꯅꯦ
ꯎꯝ
ꯇꯁꯨ ꯀꯥꯏꯗꯦ ꯍꯥꯎꯅꯤꯅꯅ
ꯍꯣꯏ
ꯃꯅꯝꯗꯨꯗꯤꯀꯣ ꯊꯕꯛ ꯆꯠꯊꯣꯛꯄ ꯀꯥꯟꯗ
ꯑꯁ ꯅꯨꯡꯉꯥꯏꯔꯦ ꯄꯔꯐꯤꯟ ꯃꯅꯝꯗꯣ ꯌꯥꯝ ꯅꯨꯡꯉꯥꯏ ꯍꯥꯏ ꯌꯥ
ꯍꯋꯥꯏꯖꯥꯔꯗꯣ ꯐꯪꯕ꯭ꯔꯥ
ꯍꯥꯥ
ꯆꯔ
ꯍꯋꯥꯏꯖꯥꯔ ꯈꯔ ꯊꯥꯡꯉꯤ
ꯑꯗꯨꯗꯣ ꯑꯗꯨꯗꯨꯒ ꯌꯣꯡꯆꯥꯛꯀ ꯄꯥꯔꯒ ꯆꯥꯔꯒ ꯊꯕꯛ ꯆꯠꯊꯣꯛꯄꯗ
ꯑꯣ
ꯃꯅꯝꯗ
ꯎꯝ
ꯅꯣꯏ ꯍꯋꯥꯏꯖꯥꯔꯗꯤ ꯀꯩ ꯀꯧꯒꯦ
ꯍꯪꯅꯤꯗ ꯍꯥꯏꯥꯏꯁꯨ
ꯈꯪꯗꯦ ꯃꯃꯤꯡꯗꯣ
ꯀꯥꯎꯈ꯭ꯔꯦꯕ
ꯑꯩꯁꯨ ꯀꯩꯅꯣꯝꯗꯤ ꯀꯥꯎ ꯑꯩꯁꯨ ꯀꯧꯈꯤꯕ ꯈꯪꯗꯤ ꯈꯪꯈꯤꯕꯅꯦ ꯀꯥꯎꯕ
ꯎꯝ ꯍꯥꯏꯗꯣꯛꯄꯁꯦ ꯂꯨꯑꯦꯕ
ꯑꯥꯎ
ꯈꯪꯕ꯭ꯔꯥ
ꯑꯩꯗ ꯀꯣꯏ ꯂꯣꯏꯚꯥꯏ
ꯎꯝ
ꯐ꯭ꯔꯤꯗ ꯑꯗꯨꯝ ꯂꯩꯕ꯭ꯔꯅ
ꯍꯣꯏ ꯐ꯭ꯔꯤꯗ ꯂꯩ
ꯍꯣꯔꯦꯟ ꯉꯥꯛꯇꯪ ꯂꯩꯔꯒꯗꯤ ꯐ꯭ꯔꯤꯗ ꯂꯩꯒꯗ꯭ꯔꯣ ꯑꯩꯗꯤ
ꯂꯩꯒꯅꯤ ꯍꯣꯏ
ꯑꯩꯗꯣ ꯆꯥꯛ ꯑꯃꯨꯛ ꯀꯩꯅꯣ ꯍꯥꯏꯗꯤ ꯆꯥꯛ ꯊꯣꯡꯉꯦꯕ ꯑꯩꯗꯣ
ꯑꯣ ꯀꯥꯏ ꯌꯦꯟꯁꯥꯡ ꯇꯣꯡꯒꯦ ꯇꯕ꯭ꯔꯣ ꯁꯤꯗꯤ
ꯏꯔꯣꯟꯕ
ꯏꯔꯝꯗꯥ ꯈꯜ ꯀ ꯆꯥꯗꯔꯣ ꯑꯩꯗꯤꯀꯣ ꯎꯝ ꯑꯦꯟꯁꯥꯡ ꯃꯍꯤꯗꯣ ꯌꯥꯎꯗ꯭ꯔꯗꯤ ꯆꯥꯕ ꯍꯩꯇꯦ
ꯃꯍꯤ ꯍꯥꯞꯀꯅꯤ ꯏꯔꯣꯟꯝꯕꯗ ꯑꯗꯨ ꯀꯥꯡꯍꯧ ꯌꯥꯎꯋꯦ
ꯎꯝ
ꯀꯥꯡꯉꯧ ꯃꯁꯔꯨꯝ ꯀꯥꯡꯉꯧꯗꯣ
ꯑꯥ
ꯃꯁꯔꯨꯝꯝꯅꯤ ꯌꯦꯛꯄ ꯆꯠꯇ꯭ꯔꯣ
ꯆꯠꯇꯦ
ꯍꯦꯛꯄꯗꯣ ꯑꯩꯗꯤ ꯌꯥꯝ ꯆꯠꯅꯤꯡꯉꯤꯅꯦ
ꯆꯅꯤ ꯌꯥ ꯑꯗꯨꯁꯨꯣ
ꯍꯧꯖꯤꯛꯇꯛꯇꯤ ꯇꯦ ꯃꯐꯝꯁꯦ ꯑꯗꯨꯝ ꯍꯧꯕ ꯖꯒꯥꯗ ꯑꯗꯨꯝ ꯍꯧꯕ꯭ꯔꯥ
ꯍꯣꯏ ꯑꯗꯨꯃꯥꯏꯅ ꯇꯧꯕ ꯃꯥꯜꯂꯦ ꯍꯣꯏ ꯄꯥꯛ ꯍꯥꯎꯗꯦꯗ ꯑꯁꯤꯗꯗꯤꯀꯣ ꯍꯥꯎꯕꯗꯤ ꯍꯥꯎꯋꯦ ꯑꯗꯨꯕꯨ ꯌꯥꯝꯗꯕ
ꯑꯃ ꯀꯩꯅꯣꯗ ꯀ ꯀꯩ ꯍꯥꯏꯕ ꯀꯩ ꯍꯥꯏꯕ ꯀꯪꯂꯥ ꯌꯦꯌꯦꯟꯗꯣ ꯀꯪꯂꯥ ꯀꯪꯂꯥꯌꯦꯟ ꯎꯗ ꯍꯒꯗꯣ
ꯑꯣ ꯑꯣ ꯑꯣ ꯑꯣ ꯑꯣ ꯑꯣ
ꯗ꯭ꯔꯥꯏ ꯑꯣꯏꯔꯒ ꯌꯣꯟꯕꯗꯣ
ꯍꯣꯏ ꯍꯣꯏ ꯈꯪꯉꯦ ꯑꯗꯨꯁꯨ ꯂꯩꯒꯅꯤ
ꯑꯗꯨ ꯀꯃꯥꯏꯅ ꯍꯧꯋꯦ ꯑꯗꯨꯗꯣ ꯃꯇꯝꯗꯣ ꯁꯤꯖꯟꯗꯣ ꯑꯗꯨꯝ ꯃꯁꯔꯨꯝꯒ ꯍꯧꯕ ꯃꯇꯝ ꯃꯥꯟꯅꯔꯤꯔꯕ
ꯍꯣꯏ ꯍꯣꯏ ꯆꯞ ꯃꯥꯟꯅꯩ ꯎꯝ ꯂꯥꯎ ꯃꯥꯏ ꯊꯥꯔꯒ ꯎꯝ ꯅꯣꯡ ꯆꯨꯕ ꯃꯇꯝꯗꯣ ꯑꯗꯨꯗ ꯍꯧꯒꯅꯤ ꯃꯩ ꯊꯥꯕꯤꯗ꯭ꯔꯗꯤ ꯄꯥꯛ ꯍꯥꯎꯗꯦꯕ ꯑꯗꯣ ꯎꯁꯤꯡꯗꯣ ꯎ ꯂꯥꯎ ꯎ ꯀꯠꯇꯤꯡ ꯇꯧꯔꯒ ꯎꯁꯤꯡ ꯍꯣꯏ ꯊꯝꯃꯒ ꯑꯃꯥꯏ ꯎꯝ ꯊꯥꯛꯄꯤꯕ ꯎ ꯎ ꯂꯩ ꯑꯗꯨꯅ ꯑꯗꯨꯗ ꯑꯗꯨꯝ ꯍꯧꯕꯅꯤ
ꯌꯥꯝꯅ ꯅꯨꯡꯉꯥꯏꯖꯅꯤꯅꯦ ꯑꯗꯨꯗꯤ
ꯑ
ꯄ꯭ꯔꯣꯁꯦꯁꯇꯤ ꯑꯗꯨꯝ ꯆꯪꯉꯦꯕ ꯑꯗꯨ ꯃꯁꯔꯨꯝꯗꯤ ꯑꯗꯨꯝ ꯅꯣꯡ ꯇꯥꯔꯗꯤ ꯑꯗꯨꯝ ꯍꯧꯋꯦ ꯌꯥꯏꯌꯦ
ꯍꯣꯏ ꯑꯗꯨꯝ ꯑꯒꯅꯤꯗ ꯎꯗꯣ ꯃꯈꯜ ꯃꯈꯜ ꯂꯩꯌꯦꯕꯀꯣ
ꯎꯥ
ꯍꯧꯕ ꯍꯧꯗꯕ ꯂꯩꯑꯦ
ꯃꯁꯔꯨꯝꯗꯣ ꯆꯥꯕ ꯌꯥꯕ ꯌꯥꯗꯕ ꯃꯤ ꯁꯤꯕꯒ ꯃꯌꯥꯝ ꯂꯩꯈꯤꯕꯗꯣ
ꯎꯝ ꯆꯥꯕ ꯌꯥꯕ ꯂꯩꯑ ꯆꯥꯕ ꯌꯥꯗꯕ ꯂꯩꯌꯦꯀꯣ
ꯌꯥꯗꯕꯗꯗꯤ ꯀꯃꯥꯏꯅ ꯇꯧꯒꯦ
ꯃꯩ ꯍꯥꯏꯒꯗꯕꯅꯣ ꯈꯪꯗꯦꯗ ꯃꯁꯥꯇꯣ ꯇꯣꯉꯥꯟ ꯇꯣꯉꯥꯟ ꯂꯩꯗꯅ
ꯎꯝ ꯃꯆꯨꯒ ꯃꯁꯛ ꯐꯖꯕꯒ ꯌꯥꯏ ꯂꯩꯗꯅꯀꯣ
ꯍꯣꯏ
ꯔꯦꯗ ꯀꯂꯔ ꯆꯪꯕꯒ
ꯎꯝ
ꯑꯗꯨꯗꯤ ꯑꯩ ꯑꯕꯨꯛ ꯆꯥꯗ꯭ꯔꯔꯤ
ꯆꯗ ꯑꯩꯁꯨ
ꯀꯣꯏꯠꯇꯨꯗꯤ ꯆꯔꯦꯕꯣꯀꯣ
ꯎꯝ
ꯑꯦ ꯕ꯭ꯂꯦꯛꯦꯛ ꯑ ꯑ ꯔꯦꯠ ꯆꯪꯉꯒ ꯆꯥꯎꯕꯗꯣ ꯑꯆꯧꯕꯗꯣ ꯁꯥꯇꯤꯟ ꯃꯥꯟꯕꯗꯣ
ꯍꯣꯏ ꯍꯣꯏ
ꯑꯗꯨꯗ ꯃꯤ ꯌꯥꯝ ꯌꯣꯜꯂꯦꯕ ꯍꯥꯎꯋꯦ ꯍꯥꯏꯌꯦ
ꯎꯝ
ꯑꯗꯨ ꯅꯣꯏ ꯀꯃꯥꯏꯅ ꯇꯧꯔ ꯆꯥꯒꯦ ꯃꯁꯔꯨꯝꯁꯦ ꯊꯣꯡꯉ ꯆꯥꯕ꯭ꯔꯥ
ꯑ ꯊꯣꯃꯁꯨ ꯆꯑꯦ ꯉꯅꯝꯁꯨ ꯎ ꯀꯥꯡꯉꯧꯁꯨ ꯆꯥꯏꯌꯦ ꯑꯗꯨꯒ ꯀꯩꯅꯣ ꯇꯥꯃꯔꯤꯦꯟꯒꯤ ꯃꯅꯥꯗ ꯀꯩꯅꯣ ꯇꯧꯔꯒ ꯆꯥꯕꯗꯣ
ꯔꯝ ꯀꯦꯕ
ꯍꯣꯏ ꯌꯣ ꯑꯃꯂꯒ ꯎꯝ ꯃꯥꯏꯒꯤ ꯃꯈꯥꯗ ꯊꯝꯃꯒ ꯆꯥꯕꯁ ꯑꯗꯨ ꯈꯪꯕ꯭ꯔꯥ ꯑ ꯄꯥꯛꯅꯝ ꯍꯥꯏꯕ꯭ꯔꯥ ꯑꯣ ꯑꯗꯨ ꯃꯥꯏ ꯆꯥꯏ ꯃꯈꯟ ꯃꯈꯜ ꯑꯗꯨꯝ